ꯁꯪꯗꯤ ꯃꯥꯃꯥ ꯀꯧ ꯋꯥꯔꯤ ꯁꯥꯟꯅꯗꯕ ꯌꯥꯔꯣꯏꯌꯦ ꯀꯩꯅꯣꯅꯦ ꯁꯨꯃꯥꯏꯅ ꯇꯨꯝꯃꯤꯟꯅ ꯂꯩꯕ ꯌꯥꯔꯣꯏ
ꯁꯅꯥꯔꯣꯗꯅ
ꯀꯔꯤ ꯋꯥꯔꯤꯅꯣ ꯋꯥꯔꯤ ꯂꯩꯇꯦ ꯅꯪ ꯀꯔꯤ ꯋꯥꯔꯤ ꯁꯟꯅꯗꯣꯏꯅꯣ ꯫ ꯑꯈꯣꯏ ꯇꯕꯨꯅꯤ ꯅꯪ ꯀꯩꯝ ꯀꯥꯟꯅꯔꯣꯏ ꯅꯪ ꯑꯦꯀꯥꯎꯟ ꯌꯥꯎꯗꯅ ꯅꯪ ꯐꯔꯛ ꯌꯥꯝ ꯇꯥꯅꯤꯡꯉꯣ ꯫
ꯈꯪꯗꯦꯍꯦ ꯑꯩꯁꯨ ꯑꯦꯀꯥꯎꯟꯒ ꯑꯦꯀꯥꯎꯟ ꯂꯤꯡ ꯇꯧꯁꯟ ꯌꯥꯕ꯭ꯔꯣ
ꯑꯦꯀꯥꯎꯟ ꯂꯤꯡ ꯇꯧꯗꯣꯏ ꯑꯣꯏꯔꯝꯅꯤ ꯅꯪ ꯀꯔꯥ ꯃꯥꯏꯅ ꯄꯩꯁꯥ ꯆꯪꯉꯦ ꯈꯜꯂꯣ ꯅꯪ ꯀꯃꯥꯏꯅ ꯆꯪꯉꯛꯇꯣꯏꯅꯣ ꯑꯩꯗꯤ ꯑꯦꯥꯎꯟ ꯇꯧꯕꯤꯔ ꯑꯩ ꯁꯤ ꯐꯣꯟ ꯅꯝꯕꯁꯦ ꯑꯦꯀꯥꯎꯟ ꯍꯥꯏꯅꯤ ꯀꯔꯤꯅꯣ
ꯑꯩꯁꯨ ꯀꯩꯅꯣ ꯄꯥꯝꯕꯤ ꯌꯥꯎꯋꯦ ꯌꯥꯅꯤ
ꯐꯣꯟ ꯄꯦ ꯌꯥꯎꯋꯦ
ꯑꯥ ꯐꯣꯟ ꯄꯦ ꯌꯥꯎꯗꯤ ꯐꯣꯟ ꯄꯦꯗ ꯀꯥꯞꯆꯔꯛꯇꯣꯏ ꯗꯨꯝ
ꯑꯦꯀꯥꯎꯟꯒ ꯂꯤꯡ ꯇꯧꯅꯔꯝꯒꯤꯔꯣꯏ ꯁꯤꯁꯦ ꯑꯦꯀꯥꯎꯟꯒ ꯂꯤꯡ ꯇꯧꯅꯔꯝꯃꯣꯏ ꯑꯈꯣꯏ ꯇꯧꯅꯗ꯭ꯔꯤꯍꯦ ꯀꯣꯟꯅ ꯇꯥꯛꯁ ꯁꯤꯗ ꯊꯣꯛꯏꯁꯤꯗꯤ ꯁꯤ ꯀꯝꯄꯂꯤꯠ ꯇꯧꯔ ꯑꯣ ꯆꯥꯖꯅꯤꯡꯗꯦ ꯈꯪꯗꯦ
ꯄꯩꯁꯥ ꯆꯪꯉꯛꯑꯗꯤ ꯁꯦꯝꯕ ꯌꯥꯏ ꯍꯥꯏꯕꯅꯤ ꯂꯨꯄꯥ ꯑꯅꯤ
ꯇꯨ ꯁꯤꯗ ꯇꯧꯗꯣꯏꯅꯦ ꯁꯤꯒꯤ ꯎꯝ ꯅꯨꯄꯥ ꯑꯅꯤꯁꯦ ꯇꯥꯟꯕ ꯂꯣꯏꯔꯀꯥꯟꯗ ꯁꯤꯗ ꯊꯣꯛꯂꯛꯀꯅꯤ ꯅꯨꯄꯥ ꯑꯅꯤꯗꯣ ꯀꯃꯥꯏꯅ ꯇꯥꯟ ꯇꯥꯟꯗꯣꯏꯅꯣ ꯈꯪꯗꯦ ꯇꯥꯛꯁꯁꯦ ꯀꯝꯄ꯭ꯂꯤꯠ ꯑꯣꯏꯔꯀꯥꯟꯗ ꯇꯥꯛꯁꯅꯣ ꯂꯛꯇꯣꯏꯁꯦ ꯈꯪꯗ꯭ꯔꯦꯕ
ꯇꯥꯛꯁ ꯃꯈꯜ ꯃꯈꯜ ꯂꯥꯛꯀꯅꯤ ꯅꯨꯡꯇꯤꯒꯤ
ꯑꯣ ꯑꯩꯈꯣꯏꯅ ꯁꯤꯗ ꯕꯦꯒ ꯆꯠꯇꯥꯥꯔꯗꯤ ꯐꯣꯟꯁꯦ ꯀꯛꯇꯣꯏ ꯃꯥꯜꯂꯦ ꯫ ꯀꯛꯇꯕꯅꯦ ꯉꯥꯏꯈꯣ ꯀꯣ ꯕꯦꯛ ꯆꯠꯄ ꯌꯥꯗꯦꯗꯣ ꯐꯨꯗꯤ ꯌꯥꯕꯅꯦ ꯁꯥꯠꯇꯤ ꯌꯥꯕꯅꯦ
ꯋꯥ
ꯌꯥꯗꯕꯔꯣ ꯌꯥꯗꯦ ꯍꯥꯏꯕ ꯇꯣ ꯕꯦꯛ ꯆꯠꯄ ꯍꯥꯗꯦ ꯍꯥꯏꯕ
ꯑꯣꯏꯅꯦ
ꯇꯣ ꯑꯗꯨꯃꯥꯏꯅ ꯊꯣꯛꯑꯦꯕ ꯑꯩꯁꯨ ꯑꯗꯨꯃꯥꯏꯅ ꯊꯣꯛꯑꯦ ꯑꯗꯨꯅ ꯀꯃꯥꯏꯅ ꯍꯣꯏ ꯁꯤ ꯗꯦ ꯇꯨ ꯅꯍꯥꯛꯀꯤ ꯑꯣꯗꯤꯌꯣ ꯐꯪꯂꯦ ꯑꯆꯪꯕ ꯃꯇꯝ ꯉꯁꯥꯏ ꯑꯍꯥꯟꯕ ꯑꯩꯒ ꯅꯦꯜꯁꯟꯒ ꯐꯣꯟ ꯇꯧꯅꯔ ꯋꯥꯔꯤ ꯀꯔꯤꯝ ꯁꯅꯥꯈꯤꯗꯕꯅꯦ ꯖꯦꯔꯣ ꯂꯩꯗꯣ ꯫ ꯑꯩꯗꯗꯤ ꯁꯤꯛꯁ ꯁꯤꯛꯁ ꯑꯦꯏꯠ ꯊꯣꯛꯂꯛꯑꯦꯕ ꯑꯗꯨꯗꯤ ꯃꯤꯅꯤꯠ ꯇꯔꯨꯛꯀ ꯁꯤꯛꯁꯇꯤ ꯑꯥꯏꯠ ꯁꯅꯩ ꯍꯥꯏꯕ ꯑꯣꯏꯔꯝꯅꯤ ꯁꯤꯅ
ꯑꯩ ꯅꯠꯇꯦꯍꯦ ꯫
ꯀꯧ ꯁꯦꯀꯦꯟꯅꯦ ꯑꯗꯨꯗꯤ ꯁꯦꯀꯦꯟ ꯁꯦꯀꯦꯟ ꯁꯤꯛꯁ ꯁꯤꯛꯁ ꯑꯥꯏꯠ ꯁꯦꯀꯦꯟ ꯁꯤꯛꯁ ꯁꯤꯛꯁ
ꯁꯦꯀꯦꯟ ꯍꯨꯝꯐꯨꯅ ꯃꯤꯅꯤꯠ ꯑꯃꯅꯤ ꯀꯩꯅꯣ
ꯁꯦꯀꯦꯟ ꯍꯨꯝꯐꯨꯅ ꯃꯤꯃꯤꯠ ꯑꯃꯥ ꯃꯥ ꯊꯥꯏꯗꯣ ꯁꯦꯀꯦꯟ ꯑꯣꯏꯗꯣꯏꯔꯥ ꯑꯗꯨꯗꯤ
ꯃꯥꯅꯤ ꯁꯦꯀꯦꯟꯅꯦ ꯑꯗ ꯊꯥꯏꯗꯣ
ꯑꯣ ꯑꯩꯁꯨ ꯑꯗꯨ ꯊꯥꯏꯌꯦꯕ ꯁꯤꯛꯁ ꯁꯤꯛꯁ ꯑꯥꯏꯠꯅ ꯒ꯭ꯌꯥꯟ ꯃꯦꯟ ꯑꯝ ꯇꯥꯗꯦ ꯈꯪꯗꯦ ꯑꯩꯒꯤꯅ ꯇꯥꯛꯁꯇꯣ ꯑꯗꯨꯃꯥꯏꯅ ꯁꯤꯗ ꯐꯥꯏꯚ ꯊꯣꯛꯂꯛꯑꯒ ꯐꯣꯔ ꯃꯔꯤ ꯇꯥꯁ ꯃꯔꯤ ꯋꯥꯎꯍꯣꯏ ꯑꯗꯨꯃꯥꯏꯅ ꯂꯩꯔ ꯆꯞ ꯃꯥꯟꯅꯅ ꯅꯨꯡꯃꯥꯏꯇ ꯇꯥꯛꯁ ꯃꯔꯤ ꯋꯥꯠꯂꯤ ꯍꯥꯏ ꯍꯥꯏꯕ ꯑꯗꯨ ꯀꯃꯥꯏꯅ ꯂꯣꯏꯗꯣꯏꯅꯣ ꯈꯪꯗ꯭ꯔꯦ ꯍꯥꯏꯕ ꯀꯃꯥꯏꯅ ꯇꯧꯗꯣꯏꯅꯣꯗꯨ ꯇꯥꯁ ꯃꯔꯤ ꯇꯥꯛꯁ ꯃꯔꯤꯁꯦ ꯃꯤ ꯃꯔꯤ ꯐꯣꯡꯋꯥꯔꯤ ꯁꯥꯟꯅꯧ ꯍꯥꯏꯔ ꯈꯪꯗ꯭ꯔꯦꯕ ꯃꯥꯏꯁꯦ ꯑꯗꯣ ꯅꯪꯒꯤ ꯁꯤ ꯐꯣꯟ ꯅꯪꯒꯤ ꯁꯤ ꯐꯣꯔ ꯋꯥꯔꯤ ꯁꯤꯟꯅꯅꯕ ꯂꯣꯏꯔꯀꯥꯟꯗ ꯈꯪꯉꯅꯤ ꯅꯪꯒ ꯃꯤ ꯑꯅꯤ ꯁꯨꯕ ꯑꯩ ꯑꯅꯤ ꯁꯨꯒ꯭ꯔꯦ ꯑꯃꯈꯛꯇꯪ ꯂꯣꯏꯌꯦ ꯎꯝ ꯑꯗꯣ ꯍꯟꯊꯕ꯭ꯔ ꯍꯡꯒꯦ ꯅꯪꯒꯤ ꯁꯤ ꯋꯥꯔꯤ ꯁꯤꯟꯅꯕ ꯂꯣꯏꯔꯀꯥꯟꯗ ꯑꯩ ꯑꯅꯤ ꯁꯨꯒ꯭ꯔꯦ ꯑꯥ ꯑꯅꯤ ꯁꯨꯈ꯭ꯔꯦ ꯑꯗꯨ ꯑꯗꯨꯗ ꯃꯔꯤ ꯑꯗꯨꯝ ꯂꯩ ꯑꯣ ꯑꯗꯨ ꯌꯦꯡꯉꯛ ꯑꯗꯣ ꯈꯪꯗ꯭ꯔꯦ ꯒ꯭ꯌꯥꯟ ꯇꯥꯗ꯭ꯔ ꯑꯩ ꯌꯦꯡꯉ ꯁꯤ ꯃꯔꯤ ꯂꯩꯁꯦ ꯃꯉꯥꯗꯨꯗꯒꯤ ꯃꯤ ꯑꯅꯤ ꯁꯥꯟꯅꯔꯤꯅꯦꯕ
ꯑꯃꯤꯠ ꯇꯧꯀꯤꯂꯛ ꯀꯥꯟ ꯍꯟꯗꯔꯛ
ꯑꯗꯨ ꯌꯦꯡꯉꯦ ꯁꯦꯟꯗꯟ ꯂꯧꯊꯣꯛ ꯏꯁꯦ ꯀꯩꯅꯣ ꯃꯣꯠꯅꯕꯅꯤ ꯇꯣꯡꯁꯤꯅꯣꯡ ꯌꯦꯟꯊꯤ ꯃꯥꯏꯀꯩ ꯌꯦꯟꯊꯥ ꯇꯩꯖ ꯖꯅꯤ ꯑꯝ ꯇꯣꯡꯖꯤꯜꯂꯣ ꯆꯠꯂꯣ ꯁꯦꯟꯗꯟ ꯅꯪꯒꯤ ꯅꯃꯥꯟꯅꯕꯁꯨ ꯈꯣꯡꯕ ꯌꯥꯗ꯭ꯔꯣ ꯈꯔ ꯍꯦꯔꯣ ꯐꯣꯟꯗꯨꯁꯨ ꯍꯥꯞꯆꯤꯟ ꯍꯜꯂꯣ ꯋꯥꯔꯤ ꯁꯥꯟꯅꯕ ꯌꯥꯎꯕꯅꯦ ꯅꯍꯥꯟꯅ ꯌꯥꯒ꯭ꯔꯥꯕꯅꯤ ꯑꯣ ꯑꯣ ꯃꯥꯗꯤ ꯀꯅꯥꯒ ꯁꯥꯟꯅꯩꯕ
ꯈꯪꯗꯦ ꯃꯇꯨꯒ ꯁꯥꯟꯅꯩꯔ ꯀꯩꯅꯣ
ꯃꯇꯨꯒꯗꯪ ꯃꯤ ꯑꯃꯇꯪ ꯁꯥꯟꯅꯔꯒ ꯃꯥ ꯌꯥꯔꯕꯣ ꯃꯤ ꯑꯃꯇꯪ ꯍꯟꯖꯤꯟꯅ ꯁꯥꯟꯅꯗꯣꯏꯕ ꯑꯣꯏꯔꯝꯃꯣꯍꯦ ꯃꯤ ꯑꯃꯇꯪ ꯍꯟꯖꯟ ꯁꯥꯟꯅꯔꯗꯧꯕ ꯃꯥꯟꯗꯦꯀꯣ ꯑꯗꯣ ꯅꯣꯏ ꯒꯤꯇꯥꯟꯖꯂꯥ ꯍꯣꯏ ꯃꯅꯥꯎꯄꯥ ꯄꯨꯟꯗꯥꯏꯅꯦ ꯃꯣꯏ ꯇꯧꯗ꯭ꯔꯣ ꯍ
ꯇꯧꯗꯦ ꯇꯧꯗꯦ
ꯃꯣꯏ ꯀꯅꯥꯝ ꯇꯧꯗꯕ꯭ꯔꯥ ꯒ꯭ꯌꯥꯟ ꯇꯥꯗꯦ ꯒꯤꯇꯥꯟꯖꯂꯤ ꯐꯣꯟ ꯇꯔ ꯑꯝꯇ ꯍꯪꯒꯦ ꯍꯪꯎ ꯑꯗꯨꯃꯥꯏꯅ ꯇꯧꯔ ꯂꯩꯔꯦꯅꯦ ꯑꯩꯅ ꯏꯀ꯭ꯔꯤꯟ ꯁꯣꯠ ꯊꯥꯕꯂꯣ ꯊꯥꯎ ꯑꯗꯨꯃꯥꯏꯅ ꯇꯧꯔ ꯂꯩꯔꯦ
ꯆꯦ ꯖꯣꯏꯁꯔꯤ ꯑꯦ ꯆꯦ ꯖꯣꯏꯁ꯭ꯔꯤꯌꯦ ꯆꯦ ꯒꯤꯇꯥꯟꯖꯂꯤꯒꯤ ꯀꯃꯥꯏꯅ ꯆꯪꯉꯛꯑꯦ ꯍꯥꯏꯅꯣ
ꯃꯥ ꯍꯥꯏꯗꯤ ꯁꯨꯃꯥꯏꯅ ꯀꯣꯜ ꯇꯧꯕꯗ ꯃꯤꯉꯣꯟꯗ ꯇꯧꯕꯗ ꯂꯨꯄꯥ ꯆꯥꯝꯃ ꯇꯧꯔꯤꯕ ꯃꯤꯗꯨꯅ ꯂꯨꯄꯥ ꯆꯥꯝꯃ ꯐꯪꯉꯦ ꯑꯗꯨꯒ ꯑꯑꯣꯛꯄ ꯃꯤꯗꯨꯅ ꯃꯤ ꯁꯤꯛꯁꯇꯤ ꯂꯨꯄꯥ ꯁꯤꯛꯁꯇꯤꯔꯥ ꯁꯦꯕꯦꯟꯇꯤꯔ ꯑꯃ ꯐꯪꯉꯦ ꯍꯥꯏꯕꯅꯦꯕ
ꯍꯣꯏ ꯑꯗꯨꯕꯨꯗꯤ ꯈꯪꯉꯤ ꯑꯗꯨꯒ ꯄꯩꯁꯥ ꯆꯪꯉꯛꯄꯒꯤ ꯅꯣꯇꯤꯐꯤꯀꯦꯁꯟꯒ ꯂꯥꯛꯄ꯭ꯔꯥꯕ
ꯆꯦ ꯊꯣꯏꯕꯤꯆꯥ ꯑꯁꯤꯒꯤ ꯇꯥꯛꯁꯦ ꯀꯃꯥꯏꯅ ꯀꯝꯄ꯭ꯂꯤꯠ ꯑꯣꯏꯗꯣꯏꯅꯣ ꯑꯁꯤꯒꯤ ꯇꯥꯛꯁꯤ ꯀꯃꯥꯏꯅ ꯀꯝꯄ꯭ꯂꯤꯠ ꯑꯣꯏꯗꯣꯏꯅꯣꯕ ꯍꯥꯅꯤ ꯀꯣꯜ ꯇꯧ ꯂꯣꯏꯔꯒ ꯐꯣꯟꯗꯣ ꯑꯍꯥꯟꯕꯗ ꯑꯩꯅꯅꯦ ꯑꯩꯒꯤꯗ ꯊꯥꯎꯕ ꯏꯁꯀ꯭ꯔꯤꯟ ꯁꯣꯠꯇꯣ ꯑꯩ ꯏꯁꯀ꯭ꯔꯤꯟ ꯁꯣꯠꯇꯣ ꯒꯤꯇꯥꯟꯖꯂꯤꯗ ꯊꯥꯈꯣꯕ ꯒ꯭ꯌꯥꯟ ꯇꯥꯗꯦ ꯍꯥꯏꯕ ꯑꯩ ꯑꯁꯦ ꯑꯍꯥꯟꯕꯗ ꯇꯥꯛꯁ ꯃꯉꯥ ꯊꯣꯛꯏꯗꯅ ꯑꯗꯨꯗꯣ ꯅꯦꯟꯁꯟꯅ ꯋꯥꯔꯤ ꯁꯥꯟꯅꯗꯕ ꯌꯥꯔꯣꯏꯌꯦ ꯄꯩꯁꯥ ꯆꯪꯉꯣꯏ ꯃꯤ ꯃꯉꯥꯗꯣ ꯂꯣꯏꯅ ꯁꯤꯟ ꯁꯤꯟ ꯇꯧꯗꯣꯏꯔꯣ ꯃꯤ ꯃꯉꯥꯗꯣ ꯅꯣꯏ ꯑꯣ ꯑꯗꯨꯒ ꯀꯃꯥꯏꯅ ꯀꯝꯄ꯭ꯂꯤꯠ ꯑꯣꯏꯔꯤꯅꯣꯕ ꯃꯤ ꯃꯉꯥꯁꯦ ꯇꯥꯛꯁ ꯃꯉꯥꯁꯦ ꯀꯝꯄ꯭ꯂꯤꯠ ꯑꯣꯏꯅꯕ ꯑꯥ ꯇꯥꯛꯁ ꯃꯉꯥꯗꯣ ꯀꯝꯄ꯭ꯂꯤꯠ ꯑꯣꯏꯅꯕ ꯅꯠꯇꯦ ꯇꯥꯛꯁ ꯑꯃꯝ ꯃꯝꯗ ꯃꯤ ꯑꯃꯝ ꯃꯝꯅꯦꯕꯀꯣ ꯀꯣꯜ ꯑꯃꯝ ꯃꯝꯅꯦꯕꯀꯣ ꯁꯥꯟꯅꯗꯣꯏꯁꯦ ꯃꯤꯅꯤꯠ ꯇꯔꯥ ꯇꯔꯥ ꯃꯤ ꯃꯤꯅꯤꯠ ꯇꯔꯥ ꯇꯔꯥ ꯍꯥꯏꯁꯦ ꯅꯪꯅ ꯂꯨꯁꯤꯗ ꯇꯧꯒꯦ ꯍꯥꯏꯔꯗꯤ ꯃꯥꯉꯥꯔꯛ ꯇꯧꯔꯣ ꯑ ꯇꯧꯗꯣꯏ ꯑꯣꯏꯗꯤ ꯑꯗꯨꯒ ꯃꯥꯅ ꯇꯧꯍꯜꯂꯛꯀꯦ ꯍꯥꯏꯔꯒꯅ ꯅꯪ ꯅꯪꯅ ꯑꯅꯤ ꯇꯧꯔꯣ ꯃꯥꯅ ꯑꯍꯨꯝ ꯑꯃ ꯇꯧꯍꯜꯂꯛꯀꯦꯕ ꯇꯧꯔꯣ ꯎꯝ ꯅꯕꯥꯅꯤꯒꯤꯗꯣ ꯑꯗꯨꯒ ꯅꯣꯏꯅ ꯋꯥꯔꯤ ꯁꯥꯟꯅꯕ ꯀꯥꯟꯗ ꯃꯤ ꯊꯔꯗ ꯄꯥꯔꯁꯟ ꯋꯥꯔꯤ ꯄꯨꯁꯜꯂꯒ ꯁꯥꯟꯅꯕ ꯌꯥꯗꯦꯀꯣ ꯀꯣꯜ ꯇꯧ ꯌꯥꯔꯔꯣꯏꯀꯣ ꯑꯗꯨꯗꯤ ꯑꯗꯨꯒꯤ ꯃꯤꯒꯤ ꯃꯤꯋꯥ ꯉꯥꯡꯅꯔꯨꯕꯗꯤ ꯌꯥꯔꯣꯏꯀꯣ ꯑꯗꯨ ꯆꯤꯟ ꯊꯤꯕ ꯈꯣꯠꯄ ꯑꯣ ꯀꯩ ꯋꯥꯔꯤꯅꯣ ꯁꯥꯟꯅꯗꯣꯏꯁꯦ ꯑꯗꯨꯗꯤ ꯐꯣꯟ ꯑꯃ ꯆꯤꯟ ꯊꯤꯕ ꯈꯣꯠꯄ ꯌꯥꯗꯦ ꯍꯥꯏꯁꯦ ꯇꯥꯗ꯭ꯔꯥ ꯐꯣꯟ ꯋꯥꯔꯤ ꯁꯥꯟꯅꯕꯗ ꯍꯦꯔꯣꯗ ꯃꯉꯥꯔꯛ ꯑꯃ ꯇꯧꯔꯣ ꯗꯨꯃꯥꯏꯅ ꯄꯨꯟꯅ ꯇꯥꯛꯁꯇꯣ ꯃꯤꯅꯤꯃꯝꯗ ꯃꯤꯅꯤꯠ ꯀꯩꯅꯣ ꯁꯥꯟꯅꯒꯗꯕ ꯋꯥꯟ ꯑꯩꯠꯇꯤ ꯃꯤꯅꯤꯠ ꯁꯥꯟꯅꯒꯗꯕ ꯑ ꯄꯨꯂꯞꯀꯤ ꯑꯣꯏꯅ ꯑ ꯑꯁꯤ ꯇꯥꯛꯁ ꯃꯉꯥꯁꯦ ꯀꯝꯄ꯭ꯂꯤꯠ ꯑꯣꯏꯔꯀꯥꯟꯗ ꯇꯥꯛꯁ ꯃꯉꯥ ꯑꯃꯨꯛꯀ ꯂꯥꯛꯈꯤꯅꯤꯕꯀꯣ ꯃꯉꯥꯗꯨ ꯃꯨꯛ ꯄꯥꯡꯊꯣꯛ ꯂꯣꯏꯔꯀꯥꯟꯗ ꯃꯉꯥ ꯑꯃꯨꯛꯀ ꯂꯥꯛꯈꯤꯅꯤ ꯃꯉꯥꯗꯣ ꯑꯗꯨ ꯂꯣꯏꯔ ꯀꯥꯟꯗ ꯀꯨꯟꯊ꯭ꯔꯥꯔꯛ ꯀꯨꯝꯕ ꯁꯥꯟꯅ ꯌꯥꯕꯅꯦꯕ ꯑ ꯑꯗꯣ ꯖꯦꯔꯣ ꯆꯠꯄ ꯌꯥꯎꯕꯅꯦ ꯍꯧꯖꯤꯛ ꯑꯦꯞꯇꯣ ꯈꯔ ꯅꯨꯡꯉꯥꯏꯇꯕꯒꯤ ꯖꯦꯔꯣ ꯆꯠꯂꯤꯗꯣ ꯑꯣꯏꯗꯣꯏꯅꯦ ꯃꯤꯅꯠ ꯇꯔꯥ ꯍꯦꯟꯅ ꯋꯥꯔꯤ ꯁꯥꯟꯅꯅꯕ ꯍꯣꯠꯅꯧꯋꯣ ꯇꯋ꯭ꯦꯜꯕ ꯃꯤꯅꯠꯁ ꯂꯥꯛꯄꯗ ꯃꯇꯣꯝꯗ ꯀꯛ ꯌꯥꯎꯕꯅꯦ ꯇꯋ꯭ꯦꯜꯕ ꯇ꯭ꯋꯦꯜꯕ ꯃꯤꯅꯠꯁ ꯌꯥꯎ ꯑꯣ
ꯍꯣꯏ ꯐꯣꯟꯗꯗꯤ ꯁꯨꯀꯛ ꯀꯛꯇꯤꯌꯦ ꯃꯇꯝꯁꯦ ꯉꯁꯥꯏꯗꯒꯤ
ꯑ ꯐꯖꯅ ꯋꯥꯔꯤꯗꯨ ꯁꯥꯟꯅꯒꯗꯕꯅꯤꯌꯦ ꯐꯖ ꯐꯖꯕ ꯋꯥꯔꯤ ꯃꯤꯒꯤ ꯃꯤꯋꯥ ꯉꯥꯡꯅꯕ ꯌꯥꯗꯦ ꯎꯝ ꯑꯗꯨꯗꯤ ꯇꯥꯛꯁ ꯃꯉꯥꯁꯤꯒꯤ ꯂꯨꯄꯥ ꯆꯥꯝꯃꯉꯥꯔꯣ
ꯁꯨꯗꯦ ꯂꯨꯄꯥ ꯆꯥꯝꯃꯉꯥ ꯗꯥꯏꯔꯦꯛ ꯐꯪꯉꯣꯏ ꯈꯔ ꯀꯨꯏꯅ ꯋꯥꯔꯤ ꯁꯥꯟꯅꯒꯗꯕꯅꯦ ꯅꯪꯅ ꯊꯝꯃꯒꯦ ꯊꯝꯃꯒꯦꯅ ꯑꯩꯗ ꯃꯤꯅꯠ ꯇꯔꯥ ꯍꯦꯛ ꯐꯥꯕꯒ ꯀꯩ ꯊꯣꯔꯛꯀꯦ ꯌꯦꯡꯒꯦꯅꯥ ꯇꯥꯔꯥ ꯇꯥꯔꯥꯗꯨꯃꯗꯤ ꯐꯥꯍꯟꯒꯅꯣ ꯇꯔꯥꯅꯤꯊꯣꯏ ꯒꯨꯝꯕ ꯑꯝ ꯑꯩ ꯚꯥꯞ ꯇꯥꯔꯦ ꯑꯗꯨꯅ ꯁꯦ ꯑꯐ ꯑꯐꯕ ꯋꯥꯔꯤ ꯁꯥꯟꯅꯁꯤ ꯅꯪ ꯑꯦꯛꯖꯥꯝꯒꯤ ꯂꯥꯏꯔꯤꯛ ꯀꯌꯥꯝ ꯄꯥꯔꯦ
ꯑꯦꯛꯖꯥꯝꯒꯤ ꯂꯥꯏꯕꯤꯛꯑꯕꯨ ꯀꯩꯅꯣ ꯂꯥꯏꯔꯤꯛ ꯐꯧ ꯎꯗ꯭ꯔꯤ
ꯅꯣꯏ ꯄꯔꯤꯈꯥ ꯄ꯭ꯔꯤ ꯀꯩꯅꯣ ꯑꯦꯛꯖꯥꯝꯗꯤ ꯀꯔꯝ ꯀꯥꯟꯗꯅꯣ
ꯑꯦꯛꯖꯥꯝ ꯍꯟꯗꯛ ꯀꯗꯥꯥꯏꯗꯒꯤ ꯖꯨꯂꯥꯏꯒꯤ ꯇꯥꯡ ꯅꯤꯄꯥꯟꯗꯒꯤ ꯍꯧꯔꯅꯤ
ꯎꯝ ꯅꯣꯏ ꯀꯥꯂꯦꯟ ꯁꯨꯇꯤ ꯂꯣꯏꯗ꯭ꯔꯤꯕ‌ꯣ ꯑꯩꯖ‌ꯦ
ꯆꯍꯤ ꯑꯃꯗ ꯑꯦꯖꯥꯝ ꯃꯔꯤ ꯈꯤꯛꯇꯅꯦ ꯇꯧꯔꯤ
ꯑꯣ ꯅꯣꯏ ꯀꯥꯂꯦꯟ ꯁꯨꯇꯤ ꯂꯣꯏꯗ꯭ꯔꯤꯕꯕ
ꯀꯔꯦꯟꯁꯨꯇꯤ ꯂꯣꯏꯔ‌ꯦ ꯀꯥꯕ ꯍꯧꯔꯦ
ꯑꯣ ꯀꯩꯅꯣꯗꯤ ꯀꯔꯤ ꯅꯪ ꯑꯣꯞꯁꯅ‌ꯦꯜ ꯀꯩ ꯂꯩꯔꯤꯅꯣ
ꯑꯣꯠꯅꯦꯁ ꯊꯥꯡ ꯇꯥ ꯂꯧꯏ
ꯎꯝ ꯅꯣꯏ ꯅꯣꯁꯇꯪꯟꯒꯤꯖ‌ꯦ ꯑꯦꯖꯝꯁ‌ꯦꯟ ꯇ꯭ꯔ ꯀꯂꯔꯥꯏꯇꯒ‌ꯦ
ꯈꯪꯗꯗ ꯀꯩꯅꯣ ꯍꯥꯎꯒꯤ ꯁ꯭ꯀꯨꯜ ꯑꯝꯗ ꯇꯥꯏ ꯍꯥꯏ
ꯎꯝꯝ ꯂꯨꯏ ꯍꯥꯏꯕ꯭ꯔꯣ ꯂꯥꯏ ꯍꯥꯏꯕ꯭ꯔꯕ‌ꯣ ꯎꯝ ꯑꯗꯨꯗꯤ ꯏꯂꯚꯦꯟ ꯇꯨꯌ‌ꯦꯞ ꯀꯥꯏ ꯇꯝꯗꯨꯏꯕꯅꯪ
ꯏꯂꯚꯦꯟ ꯇꯨꯌꯦꯞꯔꯣ ꯃꯣꯏꯔꯥꯡ ꯄꯨꯨꯔꯦꯜꯗ
ꯀꯩꯅꯣ ꯍꯥꯏꯖꯤꯕ‌ꯣ ꯏꯂꯚꯦꯟ ꯇꯨꯋꯦꯜꯇ ꯃ‌ꯣꯏꯔꯥꯡ ꯄꯨꯔꯦꯟ ꯇꯥꯥꯟ ꯇꯝꯗꯣꯏꯕ ꯖꯅꯣꯁꯇꯣꯂ ꯁꯤ ꯁꯤꯔ ꯇꯝꯕ ꯀꯩꯗꯧꯋꯤ
ꯄꯥꯝꯗꯦ ꯑꯗꯨꯝꯕ ꯏꯁꯀꯣꯂꯔꯁꯤꯞ ꯄꯩꯁꯥ ꯌꯥꯝ ꯐꯪꯅꯕꯅꯤ
ꯎꯝ
ꯐꯗꯩꯅꯤ ꯅꯁꯥ ꯅꯨꯡꯉꯥꯏꯗꯨꯏ ꯑ‌ꯣꯏꯅ
ꯀꯥꯟꯅꯔ‌ꯦꯗ
ꯎꯝ
ꯏꯁꯀꯣꯂꯔꯁꯤꯞꯀꯤ ꯄꯩꯁꯥ ꯆꯪꯗ꯭ꯣꯏꯖ‌ꯦ ꯆꯍꯤ ꯑꯃꯝꯗ
ꯅꯣꯏꯒꯤ ꯂꯨꯄꯥ ꯂꯤꯁꯤꯡ ꯃꯉꯥ ꯑꯣꯏꯔꯛꯀꯅꯤ ꯅꯠꯇ꯭ꯔꯒ ꯅꯤ ꯃꯉꯥ ꯅꯠꯇ꯭ꯔꯒ ꯅꯤꯄꯥꯟ ꯑꯣꯏꯒꯅꯤ ꯅꯪꯅ ꯇꯨꯌꯦꯦꯞ ꯂꯣꯏꯔꯒ ꯊꯥꯖꯟꯕ ꯑꯣꯏꯇꯥꯔꯗꯤ ꯕꯤ ꯑꯦ ꯁꯤꯒꯤꯗꯗꯤꯀꯣ ꯑꯆꯧ ꯑꯆꯧ ꯌꯥꯝ ꯂꯩ ꯑꯗꯨ ꯇ꯭ꯔꯥꯏ ꯇꯧꯕ ꯌꯥꯏ
ꯇꯨꯌ‌ꯦꯞꯀꯤ ꯍꯥꯏꯕ ꯇꯨꯌ‌ꯦꯞꯀꯤ
ꯅꯪ ꯑꯦꯂꯚꯦꯟ ꯇꯨꯌꯦꯜꯞꯀꯤꯗꯗꯤ ꯂꯤꯁꯤꯡ ꯃꯉꯥ ꯑꯗꯨꯃꯥꯏꯅ ꯑ‌ꯣꯏꯔꯛꯀꯅꯤ ꯃꯉꯥ ꯅꯠꯇꯔꯒ ꯅꯤꯄꯥꯜ
ꯊꯥ ꯑꯝꯗꯔꯣ ꯍꯥꯏꯖ‌ꯦ
ꯅꯠꯇ‌ꯦ ꯆꯍꯤ ꯑꯝꯗ
ꯑ‌ꯦ ꯂ‌ꯣꯏꯔ‌ꯦꯍ‌ꯦ ꯂꯤꯁꯤꯡ ꯃꯔꯤ‌ ꯄꯨꯁꯟꯒ‌ꯦ ꯍ
ꯅꯪ ꯍꯟꯗꯛ ꯊꯥꯖꯟꯕ꯭ꯔꯥ
ꯊꯥꯖꯟꯗ‌ꯦꯗ
ꯎꯝ ꯎꯝ ꯅꯪ ꯑꯁ ꯑꯦꯀꯥꯎꯟꯂꯤꯡ ꯂꯩꯅꯗ꯭ꯔꯗꯤ ꯁꯤꯁꯦ ꯌꯥꯒꯗ꯭ꯔꯣ ꯑꯦꯀꯥꯎꯟ ꯅꯪ ꯑꯦꯀꯥꯎꯟ ꯂꯩꯕ꯭ꯔꯥꯅꯦ
ꯂꯩꯥꯏꯌꯦ
ꯑꯣ ꯂꯩꯕꯨ ꯂꯩꯔ ꯗꯤ ꯐꯥꯏ
ꯕ‌ꯦꯀ ꯗꯤ ꯅꯠꯇꯦ
ꯎꯝ ꯕꯦꯟꯗꯤ ꯅꯠꯇꯕꯤ ꯃꯣꯏꯒꯤ ꯑꯦꯌꯥꯔꯇꯦꯜ ꯕꯦꯡꯗ ꯍꯥꯡꯕꯤꯗꯣꯏꯔꯥ
ꯑꯗꯨꯖꯨ ꯅꯠꯇꯦ
ꯎꯝ
ꯑꯩꯗꯤ ꯑꯙ ꯑꯙꯥꯔ ꯀꯥꯔꯗ ꯇꯧꯔꯒ ꯍꯥꯡꯕꯤ ꯀꯩꯅꯣꯅꯦ
ꯑꯣ ꯅꯪ ꯇꯨꯏꯁꯟ ꯇꯨꯏꯁꯟ ꯆꯠꯂꯣꯏꯗꯕ꯭ꯔꯥ
ꯆꯠꯂꯣꯢ
ꯇꯨꯏꯁꯟ ꯂꯣꯏꯔ ꯅꯣꯏ ꯃꯦꯠꯁꯀ ꯇꯨꯏꯁꯟ ꯂꯣꯏꯔꯕꯣ ꯍꯥꯏꯁꯦ
ꯇꯨꯏꯎꯒ ꯂꯣꯏ ꯇꯣꯛꯊꯣꯛꯈ꯭ꯔꯦꯗ
ꯀꯩꯅꯣ ꯍꯥꯏꯁꯤꯕꯣ ꯀꯩꯒꯤ ꯇꯣꯛꯏꯅꯣ ꯑꯗꯨ ꯇꯣꯛꯑꯗꯤ ꯅꯣꯏ ꯅꯣꯔꯁꯟꯗ ꯃꯦꯁ ꯀꯅꯥꯟ ꯂꯧꯔꯤꯒꯦ
ꯃꯦꯁꯠ ꯕꯣꯄꯦꯟꯅꯦ ꯕꯦꯕꯤꯀꯥꯅꯦ
ꯑꯣ ꯕꯣꯄꯦꯟꯗꯤ ꯈꯪꯗꯦꯗ ꯑꯗꯨꯕꯨꯗꯤ
ꯕꯦꯕꯤꯀꯥ ꯈꯪꯕ꯭ꯔꯣ ꯍꯥꯏꯁꯦ
ꯃꯦꯝ ꯕꯦꯕꯤꯀꯥꯗꯤ ꯈꯪꯢꯍꯦ ꯑꯩꯈꯣꯏ ꯃꯇꯝꯗ ꯌꯥꯎꯔꯦ
ꯅꯪ ꯅꯣꯏꯁꯟ ꯇꯝꯃꯝꯕꯣ
ꯑꯩ ꯅꯣꯏꯁꯟꯗ ꯀ꯭ꯂꯥꯁ ꯑꯩꯠ ꯐꯥꯎꯕ ꯇꯝꯃꯝꯃꯤ ꯀꯩꯅꯣ ꯅꯥꯏꯟ ꯇꯦꯟ ꯑꯦꯂꯕꯦꯟ ꯇꯨꯌꯦꯞ ꯌꯥꯏꯒꯪꯄꯣꯛꯄꯤꯗ
ꯌꯥꯏꯉꯪꯄꯣꯛꯄꯤꯗꯤ ꯅꯨꯡꯉꯥꯢ ꯃꯥꯜꯂꯤ
ꯅꯨꯡꯉꯥꯏ ꯀꯩꯅꯣ ꯑꯗꯨꯝ ꯑꯗꯨꯒꯨꯝꯕ ꯇꯝꯃꯣ ꯄꯥꯁ ꯇꯧꯅꯕ ꯄꯩꯁꯥ ꯐꯔꯛ ꯇꯥꯔꯗꯤ ꯇꯝꯕꯗꯣ ꯌꯥꯔꯣꯏ ꯍꯥꯏꯕ ꯑꯗꯨꯢꯅꯦ ꯄꯤ ꯁꯤ ꯒꯨꯝꯕ ꯆꯠꯂ ꯑꯗꯨꯝꯕꯗ ꯇꯦꯝꯃꯣ ꯍꯥꯢꯗꯣ ꯑꯩꯌꯥꯡꯗꯨ ꯇꯨꯝꯃꯤꯅꯤ ꯐꯥꯃꯨꯡꯗ ꯍꯧꯗꯣꯛꯑꯣ ꯇꯥꯕ꯭ꯔꯣ, ꯇꯟꯗ꯭ꯔꯣ ꯃꯣꯏꯔꯥꯡꯄꯨꯔꯦꯜ ꯇꯥꯟꯅꯒ ꯇꯣꯡꯑꯒ ꯆꯠꯗꯣꯢꯗꯣ ꯑꯦ ꯋꯥꯏꯇꯩꯔꯤ ꯂꯥꯏꯖꯥ ꯆꯪꯉꯣ ꯑꯥ ꯑꯥ
ꯇꯝ ꯇꯝ ꯒꯥꯥꯔꯛꯈꯤꯅꯤ
ꯂꯩꯏꯇꯦ ꯍꯦ ꯐꯥꯒꯤ ꯇꯧꯅꯦ ꯄꯨꯄꯅ ꯂꯩꯇꯦ ꯍꯥꯏꯌꯨ ꯃꯤꯅꯤꯠꯁꯤ ꯐꯥꯗ꯭ꯔꯤꯔꯥ ꯈꯪꯗꯦ ꯂꯩꯇꯕꯣ ꯂꯥꯏꯖꯥꯒ
ꯂꯥꯏꯖꯥ ꯅꯕꯥꯟꯅꯤ ꯉꯥꯛꯏꯔꯣ
ꯎꯝ ꯅꯪꯅ ꯈꯨꯅꯧꯗꯒꯤ ꯅꯨꯄꯤ ꯀꯣꯏꯔꯤꯕ
ꯌꯥꯔꯦꯗ
ꯎꯝ ꯁꯨꯡꯌꯥ ꯌꯥꯗꯦꯕ
ꯁꯥꯟꯅꯅꯕ ꯋꯥꯔꯤꯁꯨ ꯂꯩꯁꯤꯜꯂꯛꯇ꯭ꯔꯦ
ꯄꯪꯉꯥꯡ ꯉꯥꯡꯉꯛꯑꯣ ꯏꯁꯩ ꯉꯪꯖꯤꯟꯒꯗꯝꯅꯤ
ꯎꯝ ꯍꯣꯏ ꯃꯥꯅ ꯑꯃ ꯑꯣꯏꯔꯦ ꯃꯉꯥꯗꯨ ꯃꯅꯨꯡꯗ ꯑꯃ
ꯑꯅꯤ ꯑꯣꯏꯈ꯭ꯔꯦ
ꯀꯩꯅꯣꯒ ꯍꯣꯔꯦꯟ ꯋꯥꯔꯤ ꯁꯥꯟꯅꯖ ꯔꯣꯏꯗꯧꯔꯦ ꯁꯤ ꯀꯔꯝꯕ ꯄꯥꯝꯃꯦ ꯈꯜꯂꯣ ꯑꯗꯨ ꯃꯥ ꯃꯥꯑꯣꯟꯗ ꯍꯪꯉꯨ ꯅꯪꯒꯤ ꯗꯪ ꯑꯄꯥꯝꯕ
ꯑꯩꯒꯤꯅꯦ
ꯅꯨꯡꯁꯤ ꯕꯟꯗꯤ ꯑꯣꯏꯅ ꯊꯝꯕꯤꯌꯨ ꯃꯔꯥꯜ ꯂꯩꯔꯕ
ꯃꯤꯅꯤꯠ ꯌꯥꯝꯗ꯭ꯔꯕꯗ ꯇꯔ꯭ꯥꯏꯟꯊꯣꯏ ꯇꯔꯥ ꯍꯨꯝꯗꯣꯏ ꯁꯥꯟꯅꯧ ꯍꯥꯏꯕꯅꯦ ꯃꯤꯅꯤꯠ ꯐꯥꯔꯦ
ꯅꯍꯥꯟ ꯏꯕꯥꯅꯤ ꯁꯥꯟꯅ ꯊꯥꯔꯇꯤꯟ ꯃꯤꯅꯠ ꯇꯔꯥꯍꯨꯝꯗꯣꯏꫪ
ꯃꯤꯅꯤꯠ ꯇꫪꯥꯍꯨꯝꯗꯣꯏ ꯎꯝ
ꯇꯨꯋꯦꯞ ꯐꯥꯎꯇꯤ ꯐꯥꯔꯦ
ꯇꯧꯋꯦ